ꯍꯜꯂꯣ
ꯇꯥꯕ꯭ꯔꯣ
ꯇꯌꯦ
ꯑꯣ ꯀꯖꯥ ꯃ
ꯑꯁ ꯍꯨꯃꯥꯡꯅ ꯄꯨꯜꯂꯨ ꯅꯨꯨꯄꯤꯗ ꯀꯩꯅꯣ ꯇꯧꯕ ꯂꯩꯕꯥꯛ ꯈꯔ ꯍꯣꯟꯕ ꯆꯤꯡꯒꯥꯥ ꯂꯩꯕꯥꯛꯇꯣ ꯑꯍꯦꯟꯕ ꯑꯔꯩꯕꯁꯤꯡꯗꯣ ꯀꯩꯅꯣꯗ ꯃꯣꯏꯒꯤ ꯅꯧꯅ ꯍꯟꯗꯛ ꯃꯈꯣꯡ ꯊꯥꯗꯕꯒꯤ ꯖꯒꯥꯗꯣ ꯃꯥꯒꯤ ꯂꯩꯕꯥꯛ ꯑꯃꯕꯨ ꯍꯥꯞꯇ꯭ꯔꯤꯕꯀꯣ ꯑꯗꯨꯗꯨꯒꯤ ꯑꯍꯦꯟꯕꯁꯤꯡꯗꯣ ꯃꯉꯣꯟꯗ ꯀꯣꯊꯔꯒ ꯍꯥꯞꯅꯅꯕꯅ ꯑꯗꯨꯒꯤ ꯇꯧꯊꯣꯛ ꯇꯧꯁꯤꯟ ꯇꯧꯔꯒ ꯈꯣꯏꯗꯥꯅꯦ ꯑꯅꯦ ꯑꯗꯒꯤ ꯏꯕꯨꯡꯉꯣꯅꯦ ꯑꯩꯈꯣꯏ ꯑꯨꯝ ꯇꯧꯕ ꯑꯩ ꯋꯥꯔꯦ ꯉꯥꯛꯄ ꯊꯥꯒꯦꯅ ꯇꯧꯕ ꯋꯥꯠꯂꯤꯗ ꯉꯁꯥꯏꯒꯤ ꯉꯁꯥꯏꯈꯣꯏ ꯈꯣꯊꯕ ꯑꯣꯏꯔꯗꯤ ꯂꯣꯏꯗꯧꯕꯅꯦꯕꯀꯣ ꯑꯗꯨ ꯃꯊꯛꯇꯨꯗ ꯐꯠꯇ ꯍꯥꯎꯊꯤ ꯀꯔꯤ ꯀꯔꯥ ꯃꯌꯥꯝ ꯄꯩꯁꯜꯂꯦꯕ ꯕꯣꯔꯥ ꯅꯨꯡꯂꯥ ꯀꯔꯤ ꯀꯔꯥ ꯑꯗꯒꯤ ꯎꯆꯦꯠ ꯋꯥꯆꯦꯠ ꯑꯗꯒꯤ ꯎꯄꯥꯛꯥꯛ ꯑꯗꯒꯤ ꯋꯥ ꯃꯌꯥ ꯑꯗꯒꯤ ꯄꯣꯂꯥꯡ ꯀꯔꯤ ꯀꯔꯥ ꯃꯌꯥꯝ ꯑꯃ ꯄꯩꯔ ꯂꯩꯕꯒꯤ ꯃꯌꯥꯝꯗꯨꯣ ꯂꯧꯊꯣꯛꯅꯕ ꯍꯣꯠꯅꯕꯗ ꯀꯏꯗꯕ ꯊꯕꯛꯇꯣ ꯑꯗꯨꯒꯤꯅꯤ ꯍꯧꯖꯤꯛ ꯃꯩ ꯉꯥꯅ ꯊꯥꯜꯂꯒꯅꯤ ꯑꯃꯨꯛ ꯊꯕꯛ ꯁꯨꯔꯤꯁꯦ ꯃꯣꯏ ꯍꯌꯦꯡ ꯊꯕꯛ ꯁꯨꯕ ꯂꯥꯛꯆꯕꯗꯨꯁꯨ ꯑꯗꯨꯝ ꯃꯣꯏ ꯀꯣꯝꯅ ꯁꯨꯖꯔꯦꯗꯅ ꯑꯩꯈꯣꯏꯅ ꯁꯦꯡꯗꯣꯛꯄꯤꯔꯗꯤ ꯑꯗꯨꯒꯤ ꯅꯨꯡꯉꯥꯏꯅꯕ ꯁꯦꯝꯕꯅꯤꯗ ꯀꯩꯅꯣꯅꯦ ꯎ ꯃꯐꯝꯁꯦ ꯆꯤꯟꯕꯩꯅꯅꯦ ꯃꯣꯏꯁꯨ ꯑꯩꯈꯣꯏ ꯕꯤꯂꯥꯝꯕꯥꯥꯇꯤꯒ ꯂꯩꯉꯣꯏꯒ ꯀꯥꯇꯣ ꯐꯪꯉꯨꯗꯣ ꯌꯨꯝꯊꯛꯁꯤꯗ ꯄꯨꯈꯠꯂꯒ ꯃꯣꯏꯅꯅꯦ ꯌꯥꯝ ꯍꯩꯁꯤꯡꯅ ꯇꯧꯒꯦꯗꯅꯦ ꯆꯦꯛꯇꯣ ꯄꯨꯔꯥ ꯑꯩꯈꯣꯏꯒꯤ
ꯊ
ꯂꯩꯇꯦ ꯃꯥꯟꯅꯅ ꯁꯦꯝꯃꯦꯗꯅ ꯑꯗꯨꯒ ꯆꯦꯛꯁꯤꯒꯤ ꯃꯊꯛꯁꯤꯗꯅ ꯃꯣꯏꯅ ꯇꯣꯠꯂꯤꯁꯦ ꯑꯗꯨꯅ ꯆꯦꯛꯇꯣ ꯂꯣꯏ ꯀꯥꯟꯁꯤꯟꯈꯔꯦ ꯃꯣꯏꯅ ꯅꯨꯡꯇꯤꯒꯤ ꯁꯨꯝ ꯇꯣꯠꯂꯕꯅꯤꯅ ꯍꯌꯦꯡꯗꯣ ꯐꯀꯠ ꯌꯥꯒꯗ꯭ꯔꯥ ꯌꯥꯔꯣꯏꯗ꯭ꯔꯥ ꯈꯪꯗꯦ ꯌꯥꯕꯨꯗꯤ ꯌꯥꯅꯒꯅꯤ ꯃꯣꯏ ꯅꯨꯡꯇꯤ ꯁꯨꯝ ꯁꯤꯖꯤꯟꯅꯕ ꯃꯣꯏ ꯍꯥꯟꯅ ꯁꯨꯝ ꯇꯧꯔꯛꯄ ꯄꯣꯠ ꯑꯣꯏꯕꯅꯤꯅ ꯀꯣ ꯃꯣꯏ ꯈꯪꯗꯅ ꯇꯧꯕꯕꯨꯗꯨ ꯑꯣꯏꯔꯝꯒꯅꯦꯕ ꯂꯩꯕꯥꯛꯇꯨ ꯃꯊꯛꯇꯨ ꯎꯆꯦꯛ ꯃꯌꯥꯝꯗ ꯍꯥꯟꯅ ꯃꯔꯣꯟ ꯑꯃ ꯐꯖꯅ ꯊꯥꯏꯗꯅꯀꯣ ꯑꯗꯨꯒ ꯑꯗꯨꯃꯥꯏꯅ ꯇꯧꯔꯒ ꯃꯣꯏꯅ ꯑꯗꯨꯏ ꯃꯊꯛꯇꯨꯗ ꯂꯩꯉꯣꯏ ꯕꯤꯂꯥꯕꯥꯇꯤ ꯀꯩꯀꯥ ꯍꯥꯞꯄꯒ ꯑꯃꯨꯛ ꯇꯣꯠꯂꯒ ꯑꯃꯨꯛ ꯃꯣꯏꯅ ꯊꯕꯛ ꯁꯨꯔꯤꯕ
ꯎꯝ ꯍꯣꯏ ꯑꯗꯨꯅꯦ ꯃꯣꯏꯗꯤ ꯑꯗꯨꯝ ꯀꯩꯅꯣ ꯇꯧꯕꯅ ꯈꯪꯂꯝꯝꯒꯅꯤ ꯍꯥꯏꯗꯤ ꯇꯣꯏꯅ ꯇꯧꯔꯛꯄꯅꯤꯅ ꯌꯥꯅꯤ ꯌꯥꯔꯣꯏꯗꯤ ꯃꯤꯠ ꯆꯤꯟꯕ ꯖꯒꯥꯁꯨ ꯌꯥꯎꯔꯤꯦꯅꯦ ꯑꯗꯩ ꯍꯥꯡꯕ ꯖꯒꯥꯁꯨ ꯌꯥꯎꯔꯤꯅꯦ ꯅꯣꯏꯥꯔꯕ ꯉꯥꯏ ꯇꯒꯦ
ꯆꯦꯛ ꯀꯥꯕ ꯆꯦꯛ ꯀꯥꯕ ꯂꯣꯏꯔꯦ ꯆꯦꯛ ꯀꯥꯕ ꯂꯣꯏꯔꯕꯅꯤꯅ ꯑꯗꯨꯗꯨꯒꯤꯅꯦ ꯑꯩꯈꯣꯏꯅ ꯂꯩꯕꯥꯛ ꯑꯃꯨꯛ ꯂꯩꯕꯥꯛꯇ ꯀꯥ ꯂꯩꯔꯦꯗꯅ ꯀꯣꯆꯦ ꯀꯥꯜꯂꯣꯏꯔꯕꯃꯤꯅ ꯑꯗꯨꯗꯨꯗꯒꯤ ꯂꯩꯕꯥꯛꯇꯣ ꯑꯃꯨꯛ ꯂꯧꯅꯅꯕ ꯇꯧꯗꯣꯏꯅꯦꯕ ꯀꯌꯥꯝ ꯋꯥꯠꯂꯤꯅꯣ ꯀꯩꯗꯧꯔꯤꯅꯣ ꯈꯪꯅꯅꯕꯅꯦꯕ ꯑꯩꯈꯣꯏꯅ ꯍꯧꯖꯤꯛ ꯂꯩꯕꯥꯛ ꯑꯍꯦꯟꯕꯁꯤꯡꯗꯣ ꯃꯥꯒꯤ ꯑꯋꯥꯠꯄ ꯃꯐꯝꯗꯨꯗ ꯍꯥꯞꯆꯤꯟꯗꯣꯏꯅꯦꯕ ꯑꯗꯨ ꯑꯗꯨ ꯑꯣꯏ ꯇꯥꯔꯗꯤ ꯒꯥꯔꯤ ꯑꯃꯕꯨ ꯋꯥꯠꯇꯣꯏꯅꯤ ꯅꯠꯇ꯭ꯔꯒ ꯒꯥꯔꯤ ꯑꯅꯤ ꯋꯥꯠꯇꯣꯏꯅꯤ ꯂꯩꯕꯥꯛꯁꯦ ꯀꯥꯏꯅ ꯍꯥꯏꯕꯗꯨꯃꯒꯤ ꯆꯥꯎꯔꯥꯛ ꯂꯥꯛꯄꯅꯤ ꯈꯪꯉꯤꯗꯅꯀꯣ ꯑꯗꯨꯃꯥꯏꯅ ꯇꯧꯔꯒ ꯂꯧꯗꯣꯏꯅꯤꯅ ꯑꯗꯨꯗꯨꯒꯤ ꯁꯦꯝꯅꯅꯕꯒꯤ ꯇꯧꯕꯅꯤꯗ ꯑꯗꯨ ꯇꯥꯟꯖꯥꯁꯤꯗ ꯏꯃꯥꯟꯅꯕꯁꯤꯡꯁꯨ ꯉꯁꯥꯏ ꯀꯩꯅꯣ ꯃꯥ ꯊꯕꯛ ꯑꯝꯇ ꯆꯠꯂꯨꯒꯦ ꯎꯝ ꯃꯥꯅ ꯃꯥ ꯍꯥꯏꯔꯒ ꯃꯥꯁꯦ ꯒꯥꯔꯤ ꯃꯆꯥ ꯇꯧꯔ ꯂꯥꯛꯄ ꯒꯥꯔꯤ ꯃꯆꯥ ꯊꯝꯃꯝꯒꯦ ꯃꯣꯏ ꯒꯥꯔꯤ ꯑꯆꯧꯕꯗ ꯄꯨꯜꯂꯞ ꯆꯠꯇꯣꯏꯅꯤꯅ ꯍꯥꯟꯅ ꯒꯥꯔꯤ ꯑꯆꯥ ꯊꯝꯂꯝꯕ ꯑꯗꯨꯗꯨꯒꯤ ꯇꯧꯕꯗꯨꯗ ꯔꯃꯁꯨꯣ ꯑꯩ ꯌꯧꯁꯜꯂꯛꯀꯗꯣꯏꯔꯦ ꯀꯩꯅꯣ ꯉꯁꯥꯏ ꯑꯩꯅ ꯁꯣꯠ ꯁꯤꯟꯅꯔꯕꯗꯣꯝꯇ ꯄꯤꯕꯤꯌꯣ ꯇꯧꯕꯒꯤ ꯑꯃꯨꯛ ꯉꯥꯏꯍꯥꯛ ꯑꯃꯨꯛ ꯂꯦꯞꯄꯒ ꯑꯃꯨꯛ ꯃꯇꯝ ꯑꯃꯨꯛ ꯃꯥꯡꯉꯨꯔꯦ ꯇꯧꯔꯤ ꯂꯤꯂꯥꯁꯤ ꯐꯥꯎꯕ ꯍꯧꯖꯤꯛꯄꯨꯗꯤ ꯂꯥꯛꯑꯒ ꯆꯠꯈꯤꯗ ꯉꯥꯏꯔꯤ
ꯎꯝ ꯍꯣꯏ ꯐꯔꯦ ꯐꯔꯦ ꯑꯗꯨꯅꯤ ꯑꯗꯨ ꯅꯣꯏ ꯆꯥꯛ ꯏꯁꯤꯡꯗꯤ ꯀꯃꯥꯏꯅ ꯇꯧꯔꯒꯦ
ꯆꯥꯛꯇꯤ ꯀꯩꯅꯣꯅ ꯊꯣꯡꯈꯔꯦ ꯏꯇꯩꯃꯅ ꯊꯣꯡꯈꯔꯦ ꯆꯥꯛ ꯂꯣꯏꯈꯔꯦ ꯏꯟꯖꯥꯡ ꯊꯣꯡꯗ꯭ꯔꯤ ꯀꯩ ꯀꯔꯤ ꯃꯊꯦꯜ ꯑꯩꯈꯣꯏ ꯁꯦꯝꯗꯣꯏꯅꯣ ꯈꯪꯗ꯭ꯔꯤ ꯍꯧꯖꯤꯛꯋꯥꯏꯗꯁꯨ ꯑꯃꯨꯛ ꯑꯩꯈꯣꯏ ꯏꯆꯥꯅꯨꯄꯤꯅꯦ ꯑꯗꯒꯤ ꯑꯩꯈꯣꯏ ꯗꯗꯥ ꯑꯅꯤꯒꯤ ꯃꯆꯥꯅꯨꯄꯤ ꯑꯅꯤꯝꯅꯦ ꯃꯣꯏ ꯑꯍꯨꯝ ꯇꯧꯔꯒ ꯀꯩꯅꯣꯗꯣ ꯑꯩꯈꯣꯏꯒꯤ ꯎꯝ ꯆꯦꯡꯗꯣ ꯑꯩꯈꯣꯏꯒꯤ ꯉꯧꯔꯒ ꯆꯦꯡ ꯀꯕꯣꯛ ꯉꯧꯔꯒ ꯑꯩꯈꯣꯏꯒꯤ ꯍꯥꯕꯤ ꯇꯧꯕꯗꯣ ꯈꯣꯟꯗ ꯁꯨꯔꯒ ꯇꯧꯕꯗꯣ ꯑꯗꯨ ꯇꯧꯔꯒ ꯉꯥꯔꯤ ꯃꯣꯔꯣꯛꯀꯒ ꯊꯥꯛꯑꯒ ꯇꯧꯕꯗꯣ ꯑꯗꯨ ꯇꯧꯔꯒ ꯆꯥꯒꯦꯗ ꯉꯥꯔꯤ ꯑꯗꯨꯒ ꯀꯩꯀ ꯀꯣꯠꯇꯣꯏꯅꯣ ꯀꯩꯒ ꯀꯣꯠꯇꯣꯏꯅꯣꯅꯦ ꯃꯣꯏꯗꯤ ꯀꯣꯠꯅꯕꯁꯦ ꯀꯩꯝꯇ ꯂꯩꯇ꯭ꯔꯕ ꯀꯣꯕꯤ ꯐꯟꯁꯨ ꯂꯩꯇꯦ ꯀꯩꯀꯩ ꯀꯣꯠꯇꯣꯏꯅꯣ ꯌꯦꯟꯗꯦꯝ ꯃꯅꯥꯒ ꯀꯣꯠ ꯌꯥꯕ꯭ꯔꯩ ꯌꯥꯔꯣꯏ ꯆꯠꯂꯣ ꯀꯣꯄꯤꯃꯨ ꯀꯣꯕꯤ ꯐꯟꯒꯨꯝꯕꯅ ꯀꯣꯠꯄꯅ ꯍꯥꯎꯕꯅꯤ ꯑꯗꯒꯤ ꯍꯩꯕꯣꯡ ꯂꯣꯏꯅ ꯆꯥꯒꯦ ꯍꯥꯏꯕ ꯃꯣꯏ ꯑꯍꯨꯝꯅ ꯀꯣꯕꯤ ꯐꯨꯜꯗꯨꯐꯥꯎ ꯂꯣꯏ ꯆꯥꯏ ꯍꯥꯏꯕ ꯑꯗꯣ ꯑꯍꯥꯕꯗꯨꯁꯨ ꯌꯥꯝ ꯌꯥꯝꯃꯦꯕ ꯃꯣꯏꯅ ꯇꯧꯋꯤꯗꯣ ꯑꯗꯨꯒ ꯊꯝꯕꯤ ꯌꯥꯏ ꯃꯣꯏꯅ ꯊꯝꯃꯝꯃꯤ ꯀꯅꯥꯁꯨ ꯆꯥꯗ ꯀꯩꯅꯣ ꯇꯧꯔꯒ ꯃꯩ ꯇꯧꯔ ꯆꯨꯁꯜꯂꯒ ꯃꯅꯤꯟ ꯆꯠꯇꯅꯕ ꯍꯥꯏꯅ ꯊꯝꯕꯤꯗꯦ ꯃꯅꯤꯟ ꯆꯠꯂꯒꯗꯤ ꯑꯃꯨꯛ ꯁꯣꯠ ꯁꯣꯠ ꯂꯥꯑꯣꯔꯥ ꯍꯥꯎꯋꯤꯗꯅ
ꯎꯝ ꯑꯗꯨ ꯃꯣꯏ ꯁꯨꯕꯗꯤ ꯈꯣꯟꯗ ꯁꯨꯔꯤꯔꯣ ꯅꯠꯇ꯭ꯔꯒ ꯀꯒꯨꯝꯕꯗ
ꯎ ꯈꯣꯟꯗ ꯁꯨꯗ꯭ꯔꯦ ꯃꯣꯏ ꯒ꯭ꯔꯥꯏꯟꯗꯔꯗꯨꯅ ꯇꯛꯈꯥꯏꯔꯦ ꯃꯣꯏꯗꯤ ꯍꯧꯖꯤꯛꯇꯤ ꯃꯣꯏꯗꯤ ꯆꯥꯎꯈꯠꯂꯕ ꯃꯇꯝꯒꯤ ꯑꯉꯥꯡꯁꯤꯡꯅꯤꯅꯅꯦ ꯈꯣꯟꯒ ꯁꯤꯖꯤꯟꯅꯗꯦ ꯑꯩꯈꯣꯏꯗꯤ ꯌꯣꯠꯀꯤꯤ ꯈꯣꯟ ꯂꯩꯌꯦꯕꯀꯣ ꯌꯥꯝ ꯃꯑꯣꯡ ꯌꯥꯝ ꯇꯥꯅ ꯂꯩꯕ ꯑꯩꯈꯣꯏ ꯌꯣꯠꯀꯤ ꯈꯣꯟꯗꯣ ꯈꯣꯟꯖꯩꯒꯩ ꯈꯣꯟꯒꯗꯣ ꯃꯁꯛꯀ ꯌꯥꯝ ꯐꯖꯔꯒ ꯂꯩꯌꯦꯕ ꯊꯥꯏꯅꯒꯤꯗꯣ ꯍꯧꯖꯤꯛꯐꯥꯎ ꯂꯩꯔꯤꯕ ꯃꯣꯌꯗꯤ ꯑꯗꯨꯒꯨꯝꯕꯗꯣ ꯑꯝꯇ ꯁꯤꯖꯤꯟꯅꯗ꯭ꯔꯦꯗ ꯑꯩꯈꯣꯏꯗꯤ ꯊꯥꯏꯅ ꯑꯗꯨꯒꯤ ꯈꯣꯔ ꯑꯗꯨ ꯉꯥꯛꯇꯅꯤ ꯊꯣꯏꯗꯤꯡ ꯁꯨꯔꯁꯨ ꯍꯩꯕꯣꯡ ꯁꯨꯔꯁꯨ ꯀꯩꯅꯣꯝ ꯀꯩꯅꯣꯝꯃꯀꯣ ꯍꯋꯥꯏ ꯍꯋꯥꯏ ꯊꯨꯔꯁꯨ ꯑꯗꯨꯗ ꯉꯥꯛꯇꯅꯦ ꯃꯥꯗꯤ ꯂꯣꯏꯕꯗ ꯌꯥꯝ ꯊꯨꯏꯕ ꯑꯩ ꯃꯣꯔꯣꯛ ꯁꯨꯔꯁꯨ ꯉꯥꯏꯔꯦ ꯑꯗꯨꯗ ꯉꯥꯛꯇꯅꯤ ꯊꯥꯏꯅ ꯁꯨꯔꯛꯏꯕꯅꯤ ꯑꯁꯦ ꯑꯗꯩ ꯏꯃꯥꯅ ꯑꯗꯨꯝ ꯊꯣꯏꯗꯤꯡꯁꯦ ꯅꯣꯡꯃꯒꯤ ꯅꯠꯇ꯭ꯔꯒ ꯅꯨꯃꯤꯠ ꯅꯤꯅꯤꯒꯨꯝꯕ ꯀꯥꯅꯔꯒ ꯑꯗꯨꯝ ꯁꯨꯗꯣꯏꯅꯤꯗꯅ ꯑꯩꯈꯣꯏꯗꯤ ꯑꯗꯗꯨꯅꯠꯇꯝ ꯁ ꯄꯣ ꯉꯥꯛꯇꯅꯦꯕ
ꯍꯣꯏ ꯑꯗꯨꯅꯦ ꯍꯥꯏꯕꯗꯤ ꯃꯣꯏꯗꯤ ꯃꯇꯝ ꯃꯇꯝꯒꯤ ꯆꯥꯎꯈꯠꯂꯛꯄꯒꯤ ꯏ ꯃꯇꯨꯡꯏꯟꯅ ꯃꯣꯏꯗꯤ ꯑꯋꯥꯕ ꯀꯩꯁꯨ ꯈꯪꯗ꯭ꯔꯕ ꯍꯥꯏꯗꯤ ꯑꯗꯨꯝ ꯃꯣꯏꯗ ꯑꯃꯨꯛ ꯈꯔ ꯀꯦꯅ ꯁꯨꯅ ꯇꯧꯕꯅꯤꯅ ꯑꯀꯣꯏꯕ ꯌꯦꯛꯕ ꯃꯇꯝꯗꯗꯤ ꯑꯀꯣꯏꯕꯩ ꯃꯇꯝ ꯍꯥꯏꯁꯦ ꯑꯗꯨꯝ ꯃꯣꯏꯅ ꯑꯃꯨꯛ ꯍꯥꯟꯗꯣꯏꯅ ꯑꯩꯈꯣꯏ ꯕꯦꯝꯃꯣꯏ ꯑꯃꯨꯛ ꯑꯩꯈꯣꯏ ꯁꯤꯗ ꯀꯩꯁꯨ ꯌꯥꯝ ꯋꯥꯕ ꯈꯣꯠꯄ ꯅꯨꯡꯉꯥꯏꯕꯗꯨ ꯑꯣꯏꯗꯕꯅꯤꯅ ꯋꯥꯕ ꯑꯣꯏꯕꯅꯤꯅ ꯃꯣꯏꯗꯨꯗ ꯑꯗꯨꯒꯨꯝꯕꯗꯣ ꯌꯥꯝ ꯈꯪꯕꯅꯦ ꯍꯥꯏꯕꯗꯤ ꯁꯦꯞ ꯗ ꯑꯣꯏꯔꯁꯨ ꯃꯅꯤꯡꯇꯝꯅꯇ ꯁꯦꯠꯆꯕ ꯍꯣꯟꯇꯦ ꯑꯗꯨꯅꯕꯨ ꯉꯟꯇꯥ ꯉꯟꯇꯥ ꯃꯌꯨꯝ ꯄꯥꯟꯒꯅꯤ ꯍꯥꯏꯕꯗꯤ ꯃꯣꯏ ꯃꯣꯏ ꯑꯄꯥꯝꯕꯗꯨ ꯅꯨꯄꯥ ꯈꯔ ꯒ꯭ꯌꯥꯟ ꯇꯥꯔꯗꯤ ꯇꯧꯔꯒ ꯑꯗꯨꯝ ꯑꯩꯈꯣꯏꯕꯁꯨ ꯅꯨꯡꯉꯥꯏꯅ ꯂꯩꯔꯤꯁꯤꯦ ꯃꯣꯏꯅꯕꯨ ꯌꯦꯡꯁꯤꯟꯕꯤꯔꯛꯑꯦꯕ ꯍꯧꯖꯤꯛꯀꯥꯟꯗꯤ ꯑꯗꯨ ꯃꯣꯏꯗꯤ ꯑꯗꯨꯝ ꯑꯋꯥꯕꯁꯦ ꯍꯥꯏꯗꯤ ꯂꯥꯏꯔꯤꯛ ꯇꯝꯕꯁꯨ ꯇꯝꯕ ꯐꯪꯗꯕꯒꯨꯝ ꯂꯥꯏꯔꯤꯛꯀꯥꯏꯗ ꯌꯥꯝ ꯐꯅ ꯍꯧꯔꯛꯄꯅꯦ ꯑꯗꯨꯒ ꯑꯗꯨꯝ ꯑꯩꯈꯣꯏ ꯁꯨꯝ ꯁꯔꯀꯥꯔꯒꯤ ꯁꯦꯀꯦꯟꯗꯔꯤꯒꯨꯝꯕ ꯑꯗꯩ ꯍꯥꯌꯌꯔ ꯁꯦꯀꯦꯟꯗꯔꯤꯒꯨꯝꯕ ꯑꯗꯨꯝ ꯇꯧꯔ ꯀꯥꯍꯜꯂꯒ ꯀꯣ ꯁꯤꯗꯥ ꯃꯇꯛ ꯋꯥꯪ ꯄꯥꯁꯁ ꯅꯤ ꯃꯣꯏ ꯇꯦꯟ ꯇꯨꯌꯦꯞꯀꯗꯣ ꯕꯣꯔꯤꯡꯗ ꯊꯥ ꯑꯃꯒꯨꯝꯕ ꯂꯩꯔꯨꯕ ꯑꯗꯨꯃꯥꯏꯅ ꯇꯧꯔꯒ ꯂꯧꯕꯅꯦ ꯑꯗꯨꯒ ꯑ ꯎꯝ
ꯑꯩꯈꯣꯏꯒꯤ ꯑꯩꯈꯣꯏꯒꯤ ꯇꯧꯔꯤꯁꯤꯡꯁꯤꯒꯗꯤ ꯌꯥꯝ ꯈꯦꯠꯅꯈ꯭ꯔ ꯄꯗ ꯅꯣꯏꯅ ꯍꯤꯡꯉꯛꯏꯗꯨꯒꯗꯤ ꯅꯠꯇ꯭ꯔꯥ ꯑꯗꯨꯅꯤ ꯑꯗꯨ ꯃꯣꯏꯗꯤ ꯀ ꯈꯤꯇ ꯋꯥꯍꯟ ꯄꯣꯠꯇꯤ ꯐꯤ ꯁꯤꯃ ꯁꯦꯠꯅꯤꯡꯉꯦ ꯍꯥꯏꯕꯗ ꯑꯩꯈꯣꯏꯅ ꯂꯩꯕꯅ ꯍꯥꯜꯂꯤꯅꯤ ꯁꯤꯩꯁꯤꯗ ꯑꯄꯥꯝ ꯑꯄꯥꯝꯕ ꯆꯠꯊꯣꯛ ꯀꯩꯅꯣꯝ ꯆꯠꯊꯣꯛꯇꯣꯛꯑꯦ ꯍꯥꯏꯕꯗ ꯐꯤ ꯑꯍꯟꯕ ꯑꯃꯨ ꯁꯤꯜꯂꯤꯅꯦ ꯑꯩꯉꯣꯟ ꯃꯣꯏꯅ ꯃꯣꯏꯅ ꯃꯅꯤꯡ ꯊꯨꯡꯕꯒꯤ ꯆꯥꯡꯁꯤꯐꯥꯎꯕ ꯑꯗꯝ ꯈꯣꯡꯎꯞ ꯈꯪꯗꯦ ꯑꯃ ꯈꯪꯗꯦ ꯑꯃ ꯈꯪꯗꯦ ꯑꯅꯤꯔꯛ ꯑꯍꯨꯝꯂ ꯍꯟꯖꯤꯟ ꯁꯦꯠꯄꯤꯌꯨ ꯌꯥꯄꯣꯠꯇꯦ ꯃꯣꯏꯅ ꯇꯧꯔꯤꯁꯦ ꯄꯨꯣꯕ ꯑꯗꯩ ꯖꯤꯟ ꯈꯣꯡꯒ꯭ꯔꯥꯎꯗꯣ ꯃꯇꯣꯟ ꯑꯂꯥꯎꯕꯤ ꯆꯠꯅꯔꯦ ꯆꯠꯅꯔꯦꯅ ꯍꯟꯖꯤꯟ ꯈꯣꯡꯒ꯭ꯔꯥꯎꯗꯨꯗ ꯃꯉꯥ ꯇꯔꯨꯛ ꯁꯨꯔꯦ ꯑꯩꯅ ꯂꯩꯔꯤꯁꯤꯕꯣꯕ ꯑꯗꯨꯝ ꯃꯆꯨ ꯁꯤꯡꯗꯨꯨꯕꯕ ꯈꯔ ꯈꯔ ꯈꯔ ꯈꯔ ꯈꯦꯠꯅꯕ ꯑꯗꯨꯝꯨꯛ ꯄꯥꯝꯃꯤ ꯍꯥꯏꯅꯤ ꯑꯗꯨꯝꯨꯛ ꯄꯥꯝꯃꯤ ꯍꯥꯏꯅꯤ ꯑꯗꯨꯃꯥꯏꯅ ꯇꯧ ꯇꯧꯗꯅ ꯃꯣꯏꯗꯤ ꯌꯥꯝ ꯃꯅꯤꯡ ꯊꯨꯡꯉꯈ꯭ꯔꯄꯅꯤꯗ ꯑꯗꯩ ꯉꯥꯏꯍꯥꯛꯇꯪꯗꯨꯗ ꯑꯃꯨꯛ ꯕꯦꯔꯥꯒ ꯒꯨꯂꯥꯒ ꯌꯣꯟꯕꯤꯗꯣ ꯑꯃꯨꯛ ꯂꯥꯛꯑꯦ ꯑꯩꯈꯣꯏꯗꯤ ꯌꯨꯝꯂꯛꯇ ꯆꯪꯉ ꯆꯪꯉꯒ ꯌꯣꯟꯕ ꯑꯗꯨꯝ ꯂꯥꯛꯅꯩꯑꯕ ꯁ꯭ꯋꯥꯏꯗꯗꯤ ꯑꯗꯨ ꯑꯃꯨꯛ ꯆꯥꯒꯦ ꯍꯥꯏꯌꯦꯅ ꯑꯃꯨꯛ ꯕꯤꯔꯥꯗꯨꯕꯨ ꯕꯤꯦꯔꯥ ꯑꯃꯃꯝꯗ ꯂꯨꯄꯥ ꯃꯉꯥ ꯉꯥ ꯄꯤꯌꯦ ꯄꯤꯛꯇ꯭ꯔꯨ ꯄꯤꯛꯇ꯭ꯔꯨ ꯄꯤꯛꯑꯦ ꯑꯗꯨꯗꯣ ꯑꯃꯨꯛ ꯂꯩꯍꯧꯔꯦ ꯑꯗꯨꯒ ꯑꯁ ꯅꯣꯏ ꯊꯥꯏꯅꯒꯤ ꯕꯦꯔꯥꯗꯤ ꯀꯃꯥꯏꯅ ꯇꯧꯒꯦ ꯑꯗꯨꯅ ꯍꯪꯉꯤ ꯑꯩꯉꯣꯟꯗ ꯀꯥꯏꯗꯅ ꯑꯗꯨꯒꯨꯝꯕ ꯃꯔꯤ ꯃꯉꯥꯒꯨꯝꯕ ꯆꯥꯎꯋꯤꯥ ꯊꯥ ꯂꯥꯛꯑꯒ ꯑꯩꯈꯣꯏꯒꯤ ꯎ ꯀꯃꯥꯏꯅ ꯍꯥꯏꯗꯣꯏꯅꯣ ꯑꯉꯥꯡꯒꯤ ꯑꯉꯥꯡ ꯃꯆꯥꯒꯤ ꯈꯨꯖꯤꯗꯣ ꯑꯗꯨꯒꯤ ꯑꯗꯨꯒꯤ ꯖꯒꯣꯗꯣ ꯑꯗꯨꯃꯥꯏꯅ ꯑꯃꯨꯛ ꯄꯥꯛꯅꯤꯅ ꯍꯥꯏꯕ ꯑꯩꯅ ꯑꯗꯨꯃꯛ ꯌꯧꯗ꯭ꯔꯒꯁꯨ ꯑꯗꯨꯗꯩ ꯈꯔꯗꯤ ꯇꯥꯗꯣꯏꯅꯤꯀꯣ ꯇꯥꯕꯕꯨꯗꯤ ꯑꯗꯨꯑꯣꯏꯁꯨ ꯑꯗꯨꯝ ꯆꯥꯎꯋꯤꯗꯅ ꯊꯥꯏꯅꯒꯤꯗꯤ ꯑꯗꯨꯃꯥꯏꯅ ꯇꯧꯋꯦꯅ ꯑꯗꯩ ꯊꯥꯏꯅꯗꯤꯛꯅ ꯍꯩꯉꯥꯟ ꯑꯗꯒꯤ ꯀꯩꯅꯣ ꯆꯤꯅꯤ ꯍꯩꯉꯥꯟ ꯑꯗꯩ ꯃꯌꯥꯏꯗꯨꯗ ꯀꯩꯅꯣ ꯍꯥꯞꯄꯒ ꯕꯋꯥꯏ ꯍꯥꯞꯄꯒ ꯑꯗꯒꯤ ꯅꯨꯡ ꯍꯋꯥꯏ ꯅꯨꯡ ꯍꯋꯥꯏꯗꯨꯁꯨ ꯑꯗꯨꯝ ꯑꯩꯈꯣꯏ ꯆꯤꯟꯍꯤꯤ ꯇꯣꯠꯂꯒ ꯌꯣꯟꯅꯔꯝꯃꯦꯕꯀꯣ ꯑꯗꯒꯤ ꯀꯔꯤꯃꯥꯡꯗꯨꯁꯨ ꯑꯗꯨꯝ ꯆꯤꯅꯤ ꯇꯣꯠꯂꯒ ꯑꯗꯨ ꯃꯇ ꯃꯇ ꯇꯥꯔ ꯍꯧꯖꯤꯛꯁꯨ ꯌꯣꯟꯕꯗꯤ ꯌꯣꯜꯂꯤꯀꯣ ꯊꯥꯏꯅꯒꯤ ꯑꯆꯥꯄꯣꯠ ꯍꯥꯏꯔꯒꯗꯤꯕ ꯑꯗꯒꯤ ꯃꯪꯒꯜ ꯆ ꯐꯅ ꯅꯨꯡ ꯍꯋꯥꯏ ꯑꯗꯨꯒꯨꯝꯕ ꯇ ꯉꯥꯛꯇꯅꯤꯗ ꯊꯥꯏꯅꯒꯤꯗ ꯍꯧꯖꯤꯛꯀꯤꯗꯤ ꯃꯣꯏꯗꯤ ꯆꯩꯦꯔꯪꯗ ꯍꯟꯕꯤ ꯉꯥꯛꯇꯅꯤ ꯊꯣꯛꯏ ꯃꯌꯥꯝꯁꯦ ꯑꯃꯨꯛ
ꯆꯦꯡꯗ ꯍꯥꯟꯕ ꯄꯣꯠꯁꯦ ꯎ ꯐꯕ ꯅꯠꯇꯦꯗ
ꯐꯄꯣꯟꯇꯦ ꯐꯄꯣꯟꯠꯇꯦ ꯀꯥꯏꯏꯗꯒꯤ ꯅꯨꯃꯤꯠ ꯀꯌꯥꯅꯤ ꯁꯨꯔꯕꯅꯣꯁꯨ ꯈꯪ ꯄꯣꯟꯣꯟꯇꯦ ꯑꯃ ꯇꯧꯕꯁꯨ ꯈꯪ ꯄꯣꯟꯟꯇꯦ ꯑꯗꯨꯗꯨꯅ ꯗꯣꯛꯇꯔꯅꯁꯨ ꯁꯤ ꯆꯥꯕ ꯐꯩ ꯐꯠꯇꯦꯅ ꯑꯗꯨꯝ ꯍꯥꯏꯔꯤ ꯃꯌꯥꯝꯗꯣ ꯑ ꯊꯥꯏꯌꯦꯦꯟ ꯗꯕ꯭ꯂꯨ ꯇꯤꯒꯩꯁꯦ ꯂꯨꯄꯥ ꯆꯠꯄꯤ ꯂꯨꯄꯥ ꯆꯠꯄꯤꯅ ꯂꯩꯔꯝꯃꯤꯅ ꯏꯄꯥꯜ ꯄꯥꯄꯤꯔꯒ ꯃꯇꯝ ꯑꯗꯨꯗꯗꯤ ꯑꯃꯨꯛ ꯄ ꯅꯪꯕꯨ ꯅꯨꯡꯁꯤꯠ ꯊꯥꯏꯅꯒꯤ ꯗꯕ꯭꯭ꯂꯨ ꯗꯤꯗꯣ ꯍꯧ ꯃꯤꯠꯇ ꯁꯪꯁꯪ ꯎꯏ ꯆꯦꯟꯟꯅꯒ ꯃꯥ ꯌꯣꯝꯃꯦꯕ ꯃꯥꯁꯦ ꯈꯝꯕ꯭ꯔꯥ ꯑꯩꯈꯣꯏꯒꯤ ꯆꯦꯗꯨꯁꯨ ꯑꯩꯈꯣꯏꯒꯤ ꯀꯃꯥꯏꯅ ꯍꯥꯏꯗꯣꯏꯅꯣ ꯈꯪꯗꯦ ꯍꯧꯖꯤꯛꯇꯤ ꯊꯣꯛꯄ ꯊꯣꯛꯇ꯭ꯔꯦ ꯑꯩꯈꯣꯏꯒꯤ ꯊꯥꯎꯔꯦꯛ ꯇꯩꯕꯒꯤ ꯇꯥꯏꯞꯇ ꯇꯧꯕ ꯑꯗꯨꯒꯤ ꯆꯦꯗꯣ ꯊꯥꯔꯤꯛ ꯇꯩꯕꯗꯤ ꯅꯠꯇꯕ ꯑꯩꯈꯣꯏꯒꯤ ꯀꯦꯟꯇꯟꯁꯤꯅ ꯑꯩꯈꯣꯏꯒꯤ ꯀꯩꯅꯣꯝꯃꯗ ꯑꯩꯈꯣꯏꯒꯤ ꯆꯦꯗ ꯁꯨꯃꯥꯏꯅ ꯇꯩꯁꯜꯂꯀꯥꯟꯗ ꯑꯩꯈꯣꯏꯒꯤ ꯀꯩꯅꯣꯝꯃ ꯑꯩꯈꯣꯏ ꯂꯪꯕꯒꯤ ꯇꯧ ꯇꯥꯏꯅꯦ ꯑꯗꯨꯒꯤ ꯇꯥꯏꯞꯇ ꯇꯧꯋꯦꯕꯀꯣ ꯆꯁꯦ ꯑꯩꯈꯣꯏꯒꯤ ꯃꯔꯥꯡ ꯃꯔꯥꯡꯒ ꯂꯥꯡꯉꯦ ꯑꯗꯨꯃꯥꯏꯅ ꯇꯧꯔꯒ ꯌꯣꯝꯃꯦ ꯗꯕ꯭ꯂꯤꯎ ꯇꯤꯗ ꯊꯥꯏꯅ ꯍꯧꯖꯤꯛꯇ ꯅꯤꯡꯁꯤꯡꯪꯉꯤ
ꯎꯝ ꯑꯩꯈꯣꯏ ꯃꯇꯝꯗꯁꯨ ꯂꯨꯄꯥ ꯑꯅꯤꯒꯨꯝ ꯄꯤꯕ ꯃꯥꯜꯂꯦ ꯂꯨꯄꯥ ꯑꯅꯤ ꯂꯨꯄꯥ ꯃꯉꯥ ꯈꯪꯉꯛꯄꯗꯀꯣ ꯑꯗꯒꯤ ꯑꯩꯈꯣꯏꯅ ꯌꯥꯝ ꯆꯥꯕꯁꯦ ꯑꯩꯈꯣꯏꯒꯤ ꯏꯔꯥꯅꯤ ꯀꯦꯛ ꯅꯍ ꯍꯥꯄꯥ ꯃꯆꯨꯒꯤ ꯑꯃ ꯂꯩꯔꯝꯕꯗꯣ ꯑꯗꯨꯃ ꯆꯥꯏ ꯌꯥꯝ ꯆꯥꯕꯗꯣꯀꯣ
ꯎꯝ ꯍꯧꯖꯤꯛꯀꯤ ꯀꯥꯡꯁꯤꯡꯁꯦ ꯀꯃꯥꯏꯅ ꯇꯧꯕꯅꯣ ꯈꯪꯗꯦ ꯃꯤ ꯆꯤꯑꯦ ꯍꯥꯏꯕꯁꯨ ꯈꯪ ꯈꯪꯗꯦ ꯍꯥꯏꯕ ꯇꯣꯡꯉꯒ ꯍꯦꯛꯇ ꯂꯩꯔꯝꯃꯦꯕ ꯉꯥꯏꯥꯛꯇꯪ ꯐꯝꯕꯁꯤꯗ ꯀꯥꯡ ꯆꯤꯛꯄꯒꯤ ꯑꯩꯈꯣꯏꯒꯤ ꯆꯤꯑꯦꯅ ꯏꯁꯥꯗ ꯀꯩꯅꯣ ꯁꯅꯤꯟ ꯑꯝꯗꯤ ꯐꯥꯎꯗꯧꯅꯤꯗꯅ ꯑꯗ ꯑꯝꯇ ꯐꯥꯎꯗ꯭ꯦ ꯍꯥꯏꯕ ꯀꯥꯡꯁꯤꯡꯁꯦ ꯀꯃꯥꯏꯅ ꯇꯧꯕ ꯀꯥꯡꯁꯤꯅꯣ ꯈꯪꯗꯦꯅꯤ ꯎꯝ ꯀꯥꯡ ꯆꯤꯛꯇꯕꯤ ꯍꯥꯏꯔꯨꯔꯗꯤ ꯏꯊꯝꯊꯥꯅ ꯌꯥꯝ ꯐꯩꯀꯣ ꯇꯨꯝꯕ ꯆꯥꯕꯗꯤ ꯅꯨꯡꯉꯥꯏꯕ ꯎꯝ
ꯅꯤꯡꯊꯝꯊꯥꯅ ꯐꯩꯗ ꯅꯤꯡꯊꯝꯊꯥꯅ ꯑꯗꯨꯝ ꯍꯥꯏꯗꯤ ꯑꯩꯣꯟ ꯄꯥꯝ ꯑꯁꯥꯕꯁꯤ ꯈꯥꯡꯕꯝ ꯂꯥꯛꯄ ꯈꯪꯗꯦ ꯑꯌꯪꯕ ꯍꯥꯏꯗꯤ ꯑꯗꯨꯝ ꯆꯠꯁꯤꯟꯗꯅ ꯈꯣꯠꯆꯤꯟꯗꯅ ꯑꯗꯩ ꯃꯩ ꯈꯔ ꯌꯥꯏꯗꯅ ꯈꯣꯠꯇꯅ ꯁꯤꯗꯤ ꯍꯥꯏꯗꯤ ꯀꯩ ꯍꯥꯏꯅꯤ ꯁꯤꯗꯤ ꯑꯃꯨꯛ ꯍꯥꯏꯗꯤ ꯐꯦꯟꯗꯨ ꯈ꯭ꯔ ꯇꯥꯔꯒꯗꯤ ꯑꯗꯩ ꯑꯣꯝ ꯆꯥꯛꯅꯅ ꯈꯣꯠꯇꯅ ꯇꯨꯝꯕ ꯆꯥꯕ ꯑꯃ ꯒ꯭ꯟꯅꯤꯇꯥꯇꯥꯥꯔ ꯇꯨꯝꯕ ꯆꯥꯕ ꯅꯨꯡꯉꯥꯏꯔꯤꯉꯩ ꯌꯧꯅꯦ ꯏꯊ ꯊꯥꯒꯤ ꯏꯟꯖꯥꯡ ꯅꯥꯄꯤ ꯃꯈꯩ ꯇ ꯑꯗꯨꯝ ꯆꯥꯕ ꯊꯛꯄꯗ ꯐꯩꯗꯅꯀ꯭ꯋꯥ ꯑꯗꯩ ꯍꯥꯏꯕꯗꯤ ꯂꯉꯣꯟꯁꯨ ꯍꯥꯎꯋꯗꯅ ꯀꯥꯂꯦꯟꯅ ꯑꯗꯨ ꯑꯃꯨꯛ ꯆꯥꯅꯤꯡꯕ ꯍꯥꯏꯕꯁꯨ ꯂꯩꯇ ꯠꯇꯦꯕ ꯑꯅ ꯑꯔꯥꯛꯀꯨꯝꯕ ꯈꯔ ꯆꯥꯗꯧꯕ ꯉꯥꯏꯔꯦ ꯅꯠꯇ꯭ꯔꯥ
ꯎꯝ ꯍꯣꯏ ꯑꯗꯨ ꯑꯗꯨꯗꯤ ꯐꯔꯦ ꯑꯩꯁꯨ ꯊꯕꯛꯁꯦ ꯃꯈꯥ ꯇꯥꯅ ꯑꯝꯇ ꯇꯧꯔꯨꯈꯤꯒꯦ ꯊꯝꯃꯒꯦꯀꯣ
ꯑ ꯊꯝ ꯊꯝ
ꯎꯝ